ꯍꯜꯂꯣ
ꯍ ꯍ
ꯇꯥꯕ꯭ꯔꯣ
ꯑꯧ ꯑꯧ ꯑꯧ
ꯑꯁ ꯀꯔꯤꯅꯣ ꯅꯪꯅ ꯉꯍꯥꯟ ꯆꯥꯖꯤ ꯊꯛꯁꯤꯅ ꯍꯧꯔꯝꯃꯒ ꯇꯨꯃꯤꯟꯅ ꯂꯩꯁꯟꯈ꯭ꯔꯤꯁꯤꯕꯣ
ꯑꯦ ꯀꯩꯅꯣ ꯇꯧꯕ ꯑꯩꯗꯣ ꯀꯣꯏꯊꯤ ꯊꯤꯕꯅꯦꯕ
ꯑꯥ
ꯑꯉꯥꯡ ꯊꯤꯕꯁ‌ꯦ ꯌꯥꯝ ꯋꯥꯏꯕ ꯍꯧꯖꯤꯛꯀꯥꯟꯗꯣ ꯍꯥꯏꯗꯤ ꯄꯥꯛ ꯄꯥꯛ ꯂꯣꯏꯅ ꯑꯩꯈꯣꯏ ꯃꯩꯇꯩ ꯌꯨꯝꯗꯗꯤ ꯑꯗꯨ ꯑꯗꯨꯒꯤ ꯁꯥꯗꯣ ꯄꯥꯛꯅ ꯂꯣꯏꯅꯗꯦꯗꯅ ꯑꯗꯨꯗꯨꯅ ꯊꯤꯕꯗ ꯌꯥꯝ ꯋꯥꯕ ꯑꯗꯨꯗꯤꯒꯤ ꯐꯪ ꯐꯪꯗ꯭ꯔꯤꯕꯅꯤꯅ ꯆꯥꯖꯦ ꯍꯦꯛ ꯍꯥꯏꯕꯗꯣ ꯑꯗꯨ ꯐꯔꯛ ꯇꯥꯕꯒꯤꯅꯤꯗ ꯑꯗꯣ ꯑꯩ ꯉꯔꯥꯡꯕꯨꯗꯤ ꯎꯆꯤꯟ ꯅꯥꯆꯤꯟꯅ ꯐꯪꯉ‌ꯦꯑꯦꯕꯀꯣ
ꯑꯥ
ꯀꯦ ꯖꯤ ꯃꯉꯥ ꯇꯥꯕ ꯑꯃ
ꯑꯥ
ꯑꯗꯣ ꯀꯩ ꯅꯨꯃꯤꯠꯇ ꯆꯥꯔꯖꯦ ꯍꯥꯏꯅꯣ
ꯑꯁ ꯑꯗꯨꯗꯤ ꯍꯌꯦꯡ ꯍꯦꯛꯇ ꯇꯧꯔꯖꯤ ꯀꯩꯅꯣ ꯆꯥꯕꯗꯕꯨ ꯀꯩꯗꯧꯕꯩ ꯊꯤꯟꯊꯗꯣꯏꯅꯣ
ꯍꯣꯏ ꯌꯥꯏꯌꯦ ꯑꯗꯨꯗꯤ ꯇꯧꯔꯁꯦ
ꯇꯧꯔꯖꯦ ꯑꯗꯣ ꯑꯥ ꯀꯅꯥꯒꯤꯗ ꯄꯨꯟꯖꯦ ꯍꯥꯏꯅꯣ ꯑꯩꯈꯣꯏ
ꯂꯝ ꯈꯤꯇꯪ ꯆꯥꯎꯕ ꯖꯒꯥ ꯑꯃꯗ ꯑꯗꯨꯝ ꯄꯨꯟꯖꯜꯂꯁꯤꯅꯦ ꯌꯥꯔꯦꯅꯦ ꯌꯥꯕꯩ ꯋꯥꯗꯤ
ꯑꯗꯨꯗꯤ ꯑꯥ
ꯑ ꯑ ꯊꯣꯡꯕꯒꯤ ꯊꯥꯛꯄꯒꯤ ꯃꯄꯣꯠ ꯃꯆꯩ ꯍꯥꯏꯗꯤ ꯈꯥꯡ ꯅꯨꯡꯖꯤꯅ ꯀꯅꯥꯗꯒꯤ ꯂꯧꯔꯁꯤꯒꯦ
ꯅꯣꯏꯒꯤ ꯈꯥꯡ ꯑꯆꯧꯕ ꯑꯝ ꯂꯩꯒꯤꯗꯥꯏꯅꯦ
ꯑꯈꯣꯏ ꯊꯪꯅꯕꯩꯗꯨꯔꯣ
ꯅꯣꯏꯀꯤ ꯂꯩꯇꯕ꯭ꯔꯣ ꯅꯣꯏ ꯅꯍꯥꯟ ꯅꯣꯡꯃ ꯊꯣꯡꯕ ꯈꯥꯡꯗꯣ ꯀꯅꯥꯏ ꯈꯥꯡꯅꯣ
ꯑꯩꯈꯣꯏꯒꯤꯗꯤ ꯑꯥ ꯑꯩꯈꯣꯏꯒꯤꯗꯤ ꯀꯦꯖꯤ ꯃꯉꯥꯗꯤ ꯆꯜꯂꯣꯏꯌꯦ ꯀꯦꯖꯤ ꯑꯍꯨꯝꯒꯨꯝꯕꯗꯤ ꯆꯟꯅꯤꯌꯦ ꯃꯉꯥꯗꯤ ꯆꯠꯂꯣꯏꯕ
ꯅꯣꯏ ꯑꯗꯥꯏꯗ ꯋꯥꯏꯕꯝ ꯂꯩꯒꯗ꯭ꯔꯣ
ꯑꯣ ꯑꯈꯣꯏꯁꯤ ꯊꯪ ꯑꯩꯈꯣꯏꯒꯤ ꯊꯪꯅꯕꯒꯤꯗ ꯑꯝꯗꯤ ꯂꯩꯌꯦ
ꯎꯝ ꯑꯗꯨꯗꯤ ꯑꯗꯨꯗꯣ ꯍꯦꯛꯇ ꯇꯧꯁꯜꯂꯖꯤꯔꯣ ꯅꯨꯡꯉꯥꯏꯒꯗ꯭ꯔꯣ ꯃꯣꯏ ꯁꯥ ꯊꯣꯡꯖꯜꯂꯦ ꯍꯥꯏꯔꯛꯇꯣꯏꯖꯥꯠꯂꯥ
ꯎꯝ ꯌꯥꯅꯤꯗ ꯋꯥꯏꯕ ꯌꯥꯅꯤꯗ
ꯍꯣꯏ ꯑꯗꯨꯗꯤ ꯑꯗꯨꯃꯥꯏꯅ ꯍꯦꯛꯇ ꯇꯧꯁꯜꯂꯖꯤꯅꯦ
ꯑꯥ ꯌꯥꯏ ꯌꯥꯏ ꯑꯗꯨꯃꯥꯏꯅ ꯇꯧꯁꯜꯂꯖꯦ ꯑꯥ ꯑꯗꯩꯗꯤ ꯑꯥ ꯑꯗꯨ ꯑꯗꯨ ꯏꯟꯖꯥꯡꯗꯣ ꯑꯝꯅ ꯂꯣꯏꯁꯜꯂꯖꯦ ꯍꯥꯏꯔꯣ ꯅꯠꯇ꯭ꯔꯒ ꯑꯇꯣꯞꯄ ꯏꯔꯣꯝꯕ ꯀꯩꯀꯥ ꯈꯔ ꯍꯥꯞꯁꯤꯔꯣ ꯀꯃꯥꯏ ꯇꯧꯁꯤꯒꯦ
ꯎꯝ ꯄꯥꯟ ꯑꯃ ꯐꯖꯅ ꯂꯣꯟꯖꯦ
ꯎꯝ ꯁꯣꯏꯕꯝꯒ
ꯁꯣꯏꯕꯨꯝ ꯍꯥꯞꯄꯁꯨ ꯌꯥꯏ ꯅꯪ ꯑꯄꯥꯝꯕ ꯇꯧꯖꯦ ꯑꯗꯣ ꯑꯩꯒꯤꯗꯤ ꯏꯌꯥ ꯌꯥꯏ ꯄꯥꯟꯕꯨ ꯑꯣꯏꯔꯗꯤ ꯌꯥꯔꯦ
ꯁꯣꯏꯕꯨꯝ ꯍꯥꯞꯁꯤꯅꯦ ꯄꯥꯟꯒ ꯁꯣꯏꯕꯨꯝꯒ ꯍꯥꯏꯅꯔꯤꯝꯅꯤꯃꯤ
ꯍꯣꯏ ꯌꯥꯏꯌꯦ
ꯑ ꯑꯗꯒꯤꯗꯤ ꯎ ꯃꯣꯔꯣꯛ ꯑꯇꯦꯛꯄ ꯑꯆꯧꯕ ꯉꯥꯛꯁꯪ ꯉꯥꯡꯕꯗꯣ ꯂꯨꯄꯥ ꯆꯥꯃꯨꯛ ꯀꯤꯃ ꯂꯩꯔꯖꯦ
ꯍꯣꯏ
ꯑꯗꯨꯒ
ꯑꯗꯨ ꯁꯦꯝꯕꯖꯦ ꯑꯈꯣꯏ ꯌꯨꯝꯗ ꯑꯗꯨꯝ ꯁꯦꯝꯖꯁꯦ ꯍꯥꯢꯔꯥ ꯅꯠꯇ꯭ꯔ ꯗꯨꯀꯥꯟꯗ ꯁꯦꯝꯇꯣꯛꯍꯟꯖꯤꯔ ꯀꯃꯥꯏꯅ ꯇꯧꯁꯤꯒꯦ
ꯑ ꯁꯦꯝꯕꯁꯦ ꯑꯈꯣꯏ ꯍꯦꯛꯇ ꯁꯦꯝꯃꯖꯤꯅꯦ
ꯑꯣꯏꯅꯦ ꯌꯥꯏꯅꯦ ꯑꯗꯨꯗꯤ
ꯍꯥꯏꯗꯤ ꯑꯈꯨꯏ ꯃꯌꯥꯝ ꯁꯨꯕꯅꯤꯅ ꯈꯔ ꯑꯃꯅ ꯏꯁꯤꯡ ꯊꯥꯡꯒꯠꯆꯔꯛꯁꯅꯤ ꯑꯗꯒꯤ ꯈꯔ ꯑꯃꯅ ꯑ ꯃꯇꯨꯗꯣ ꯏꯁꯤꯡ ꯑꯁꯥꯕꯗꯨꯗ ꯂꯨꯞꯊꯣꯛꯑ ꯐꯣꯏꯗꯣꯛꯄ ꯑꯗꯨꯃꯥꯏ ꯇꯧꯔꯒ ꯍꯥꯏꯗꯤ ꯃꯤꯁꯨ ꯌꯥꯝꯕꯅꯤꯅꯅꯦ ꯍꯧ ꯍꯧ ꯇꯧꯁꯟꯕꯗ ꯑꯗꯨꯝ ꯊꯨꯅ ꯂꯣꯏꯅꯤꯕ ꯍꯥꯏꯗꯤ ꯊꯑꯣꯏꯀꯤ ꯁꯦꯝꯕ ꯃꯤꯉꯣꯟꯗ ꯁꯦꯝꯍꯟ ꯈꯣꯠꯍꯟꯕꯗꯨ ꯇꯧꯔꯒꯨꯝꯁꯦꯕ
ꯍꯣꯏ ꯌꯥꯏꯌꯦ ꯌꯥꯏ ꯇꯧꯔꯁꯤ ꯇꯧꯔꯁꯤ ꯑꯗꯣ ꯀꯩꯅꯣ ꯇꯧꯕ ꯈꯣꯏ ꯑꯥ ꯆꯥꯕꯝꯁꯦ ꯑꯗꯨꯝ ꯌꯨꯝꯗ ꯆꯥꯁꯟ ꯑ ꯌꯨꯝ ꯑꯃꯗ ꯑꯗꯨꯝ ꯁꯤꯜꯂꯁꯦ ꯍꯥꯏꯕ ꯅꯠꯇ꯭ꯔꯣ
ꯀꯩꯅꯣꯒꯤꯗꯣ ꯑꯈꯣꯏꯒꯤ ꯏꯇꯥꯎꯕꯤ ꯆꯤꯡꯒꯣꯡꯗ ꯂꯩꯕꯗꯣ ꯃꯥꯒꯤ ꯑ ꯂꯧꯁꯪ ꯑꯃ ꯐꯥꯝꯒꯤ ꯂꯧꯁꯪ ꯑꯃ ꯂꯩꯕꯗꯣ
ꯍꯣꯏ ꯍꯣꯏ
ꯑꯗꯨꯗ ꯍꯦꯛꯇ ꯇꯧꯔꯁꯤ ꯀꯩꯅꯣ
ꯍꯣꯏ ꯌꯥꯏꯌꯦ ꯇꯧꯔꯁꯤ ꯌꯥꯏꯌꯦ ꯌꯥꯏꯌꯦ ꯌꯥꯏ
ꯑꯗꯣ ꯁꯨꯃꯥꯏꯅ ꯇꯧꯔꯁꯦ ꯑ ꯑꯗꯨꯃꯥꯏꯅ ꯁꯦꯝꯕ ꯈꯣꯠꯄꯗꯣ ꯇꯧꯔꯁꯦ ꯑꯗꯨꯒ ꯃꯣꯏꯒꯤꯗ ꯂꯣꯏꯅ ꯍꯥꯏꯗꯤ ꯂꯣꯏꯅ ꯍꯥꯏꯗꯤ ꯆꯥꯛ ꯃꯣꯏꯗꯨꯗ ꯂꯧꯁꯪ ꯑꯣꯏꯕꯅꯤꯅ ꯆꯥꯛ ꯏꯁꯤꯡ ꯊꯣꯡꯕꯒꯤ ꯏꯁꯤꯡ ꯃꯥꯏꯁꯤꯡ ꯁꯤꯖꯤꯟꯅꯕꯒꯤ ꯈꯣꯠꯄꯒꯤꯁꯨ ꯂꯣꯏꯅ ꯂꯩꯕꯅꯦꯕ
ꯍꯣꯏ ꯍꯣꯏ
ꯑꯗꯨꯒꯤꯗꯨꯗꯒꯤ ꯍꯦꯛꯇ ꯑꯗꯨꯗ ꯃꯐꯝ ꯆꯞ ꯆꯥꯔꯅꯤ ꯑꯗꯒꯤ ꯚ꯭ꯌꯨꯁꯨ ꯌꯥꯝ ꯐꯖꯕ ꯆꯤꯡꯌꯥ ꯇꯝꯌꯥ ꯀꯣ ꯍꯧꯖꯤꯛꯀꯥꯟ ꯌꯥꯝ ꯆꯠꯅꯩꯗꯅ ꯑꯗꯨꯅ ꯑꯗꯨꯗ ꯍꯦꯛꯇ ꯍꯣꯠꯅꯔꯁꯦ ꯑꯈꯣꯏ
ꯎꯝ ꯍꯣꯏ ꯌꯥꯏꯅꯦ ꯑꯗꯨꯗꯤ ꯗꯨꯗꯨꯗ ꯇꯧꯁꯜꯂꯁꯤꯅꯦ ꯑꯗꯨꯗꯤ ꯆꯥꯛꯇꯨꯗꯤ ꯀꯣꯔꯐꯨꯗ ꯊꯣꯡꯕꯅ ꯐꯗꯧ ꯃꯥꯜꯂꯦ
ꯆꯥꯛꯁꯦ ꯆꯥꯛꯁꯦ ꯀꯣꯔꯐꯨ ꯑꯃꯅ ꯌꯥꯅꯤ
ꯑꯗꯨꯅꯦ ꯍꯥꯏꯁꯦ ꯀꯣꯔꯐꯨꯗ ꯑꯣꯏꯅ ꯊꯣꯡꯖꯜꯂꯁꯦ ꯍꯥꯏꯁꯦ ꯑꯩꯅ
ꯀꯣꯔꯐꯨꯒꯨꯝꯕꯗꯤ ꯑꯆꯧꯕꯗꯤ ꯂꯩꯔꯝꯃꯣ ꯃꯣꯏꯗꯤ ꯃꯆꯥꯥ ꯃꯁꯨꯅꯦ ꯍꯥꯏꯗꯤ ꯏꯁꯤꯡ ꯃꯥꯏꯁꯤꯡꯗꯨꯒꯤ ꯈꯛꯇꯒꯤ ꯋꯥꯅꯦꯕꯀꯣ ꯑꯩꯅ ꯍꯥꯏ ꯆꯦ ꯑꯠ ꯗꯨꯅ ꯀꯣꯔꯐꯨ ꯑꯃ ꯄꯨꯔꯖꯤ ꯑꯗꯨꯒ ꯑꯩꯈꯣꯏꯒꯤ ꯌꯣꯠꯁꯕꯤ ꯑꯃ ꯄꯨꯔꯖꯤ ꯑꯗꯨꯒ ꯈꯥꯡꯗꯨꯅꯦ ꯑꯗꯨꯒ ꯊꯥꯡꯖꯧ ꯈꯔ ꯐꯖꯕ ꯑ ꯑꯊꯧꯕ ꯑꯃ ꯈꯜꯂꯒ ꯎꯝ ꯑꯗꯨꯃꯥꯏꯅ
ꯑꯗꯨꯗꯤ ꯒꯥꯔꯤꯖꯦ ꯑꯆꯧꯕꯗ ꯅꯠꯇꯗꯤ ꯌꯥꯔꯣꯏꯗꯨꯔꯤ
ꯎꯝ ꯒꯥꯔꯤ ꯑꯩꯈꯣꯏ ꯑꯅꯤꯅ ꯑꯗꯨꯝ ꯀꯣꯟꯅꯅꯤꯗ ꯒꯥꯔꯤ ꯑꯅꯤꯅ ꯄꯣꯠꯆꯩꯖꯤꯡꯗꯨꯅ ꯑꯃꯨꯛ ꯃꯅꯤꯡꯗ ꯍꯥꯞꯆꯜꯂꯖꯦꯕꯀꯣ
ꯑꯩꯈꯣꯏ ꯁꯤꯗꯩ ꯂꯣꯏꯅ ꯄꯨꯔ ꯂꯩꯔꯒ ꯆꯠꯇ꯭ꯔꯗꯤ ꯅꯨꯡꯉꯥꯏꯔꯣꯏ ꯃꯣꯏꯗꯨꯗꯤ ꯗꯨꯀꯥꯟꯖꯨ ꯑꯝꯇ ꯐꯝꯗꯕꯅꯤꯅ
ꯄꯣꯠꯆꯩꯒꯨꯝꯕꯗꯤ ꯍꯣꯔꯦꯟ ꯆꯥꯛꯇꯣꯛꯑꯒ ꯊꯛꯅꯕꯤ ꯆꯥꯅꯕꯤ ꯁꯄ꯭ꯔꯥꯏꯠ ꯀꯔꯤ ꯀꯔꯥꯒꯨꯝꯕꯗꯤ ꯈꯣꯏ ꯂꯣꯏꯅ ꯐꯤꯠꯇ ꯇꯧꯔꯁꯦ ꯑꯗꯒꯤ ꯑꯥꯏꯁ ꯀ꯭ꯌꯨꯨꯕꯀꯗꯣ ꯑꯩ
ꯎꯝ ꯎꯝ
ꯍꯥꯏꯗꯤ ꯃꯐꯝꯗꯨꯗꯗꯤ ꯀꯩꯝ ꯐꯪꯉꯣꯏꯕ ꯑꯞ ꯍꯣꯏ ꯖꯁ ꯚ꯭ꯌꯨꯗꯨꯒꯤ ꯋꯥꯅꯦꯕ ꯗꯨꯀꯥꯟ ꯅꯨꯡꯒꯥꯟ ꯑꯝꯇ ꯂꯩꯕ ꯅꯠꯇꯦ ꯆꯤꯡꯒꯣꯡꯅꯦꯕ
ꯃꯥꯅꯦ ꯃꯥꯅꯦ ꯃꯥꯅꯦ ꯍꯣꯏ ꯑꯗꯨꯗꯤ ꯀꯩꯅꯣ ꯇꯧꯕꯗꯤ ꯎꯝ ꯈꯥꯃꯦꯟ ꯁꯤꯟꯕ ꯀꯩ ꯀ꯭ꯔꯥ ꯍꯥꯞꯀꯗ꯭ꯔꯣ
ꯑ ꯈꯥꯃꯦꯟ ꯑꯁꯤꯟꯕ ꯍꯥꯥꯞꯁꯦ ꯑꯩ ꯃꯄꯣꯠ ꯅꯪ ꯂꯩꯔꯛꯑꯒꯦ ꯍꯥꯏꯔꯣ ꯑꯩ ꯃꯄꯣꯠꯁꯤꯡꯗꯣ ꯍꯥꯏꯔꯛꯑꯣꯔꯣ
ꯍꯣꯏ ꯍꯥꯏꯔꯛꯑꯣ ꯏꯗꯣꯏꯅꯤ
ꯑ ꯀꯩꯅꯣ ꯇꯧꯔꯖꯦ ꯑ ꯎꯝ ꯇꯦꯖꯕꯇꯥ ꯀꯣ ꯑꯗꯨꯒ ꯖꯤꯔꯥ
ꯎꯝ
ꯃꯆꯟ
ꯎꯝ
ꯍꯩꯔꯤꯕꯣꯞ
ꯎꯝ
ꯍꯤꯡ ꯀꯧꯇꯥ ꯑꯃ
ꯍꯣꯏ ꯍꯣꯏ
ꯑꯗꯨꯒ ꯑꯈꯣꯏꯒꯤ ꯃꯤꯔꯁꯇ꯭ꯔꯤ ꯄꯥꯎꯗꯔ
ꯎꯝ
ꯎꯃꯣꯔꯣꯛ ꯑꯀꯪꯕ
ꯎꯝ
ꯎꯃꯣꯔꯣꯛ ꯑꯇꯦꯛꯄ
ꯑꯥ ꯑꯥ
ꯑꯗꯨꯒ ꯐꯗꯤꯒꯣꯝ ꯃꯄꯨꯟ ꯑꯅꯤ
ꯎꯝ
ꯁꯥ ꯐꯗꯤꯒꯣꯝ ꯃꯄꯨꯟ ꯃꯉꯥ
ꯍꯣꯏ
ꯑꯂꯨ ꯀꯦꯖꯤ ꯑꯃ
ꯎꯝ
ꯃꯣꯔꯣꯛ ꯑ ꯇꯦ ꯃꯆꯨ ꯄꯥꯎꯗꯔ ꯑꯃ
ꯎꯝ
ꯑ ꯑꯗꯨꯒ ꯈꯥꯃꯦꯟ ꯑꯁꯤꯟꯕ ꯀꯦꯖꯤ ꯃꯈꯥꯏ ꯑꯃ
ꯍꯣꯏ
ꯒꯖꯔ ꯀꯤꯖꯤ ꯃꯈꯥꯏ ꯑꯃ ꯁꯂꯥꯛꯀꯤ ꯑꯗꯒꯤ ꯊꯕꯤ ꯀꯤꯖꯤ ꯃꯈꯥꯏ ꯑꯃ
ꯎꯝ
ꯑꯗꯒꯤ ꯄꯥꯟ ꯀꯦꯖꯤ ꯑꯅꯤ
ꯍꯩꯁ ꯌꯥꯝꯃꯟꯗ꯭ꯔꯣ ꯑꯃ ꯃꯈꯥꯏꯅ ꯌꯥꯅꯤꯍꯦ ꯈꯣꯏ ꯃꯉꯥ ꯇꯔꯨꯛ ꯈꯛꯇꯒꯤꯕꯣ ꯄꯥꯟꯗꯤ ꯌꯥꯝ ꯊꯣꯛꯄꯅꯦ
ꯑꯣ ꯑꯗꯨꯑꯣꯏꯗꯤ ꯑꯃ ꯃꯈꯥꯏ ꯇꯧꯖꯦ ꯍꯥꯏꯕ ꯅꯠꯇ꯭ꯔꯣ ꯑꯥ ꯑꯃ ꯃꯈꯥꯏ ꯀꯦꯖꯤ ꯑꯃ ꯃꯈꯥꯏ ꯑꯃ
ꯎꯝ
ꯑꯗꯒꯤ ꯁꯄ꯭ꯔꯥꯏꯠ ꯕꯣꯇꯜꯗꯣ ꯑꯍꯨꯝ
ꯎꯝ ꯑꯥ
ꯃꯗꯨꯒ ꯎꯝ ꯑꯇꯩꯗꯤ ꯀꯔꯤ ꯂꯩꯔꯤ ꯅꯪ ꯑꯩꯅ ꯀꯥꯎꯕꯗ ꯅꯪꯅ ꯅꯤꯡꯖꯪꯕ
ꯎꯝ ꯎꯝ ꯁꯥ ꯃꯔꯣꯏꯗꯤ
ꯍꯝꯃꯔꯣꯏ ꯍꯥꯏꯗ꯭ꯔꯦ
ꯑꯥ ꯁꯥ ꯐ ꯁꯥ ꯃꯔꯣꯏꯗꯣ ꯑꯥ ꯃꯄꯨꯟ ꯃꯉꯥ
ꯑꯥ ꯍꯣꯏꯅꯦ ꯌꯥꯏꯔꯦꯅꯦ ꯑꯗꯣ ꯀꯩꯅꯣ ꯇꯧꯁꯤꯔꯣ ꯐ꯭ꯔꯨꯠꯁ ꯈꯔ ꯌꯥꯎꯁꯤꯔꯣ
ꯑꯥ ꯑꯥ ꯌꯥꯎꯖꯦ ꯌꯥꯎꯖꯦ ꯐ꯭ꯔꯨꯠ ꯁꯂꯥꯗ ꯍꯥꯏꯗꯤ ꯖꯁ ꯑꯈꯣꯏꯒꯤ ꯁꯄ꯭ꯔꯥꯏꯠꯇ ꯍꯥꯞꯆꯜꯂ ꯊꯛꯄꯤꯗꯣ
ꯍꯣꯏ ꯍꯣꯏ ꯍꯣꯏ
ꯑꯗꯨꯒꯤ ꯑꯦꯄꯜ ꯀꯦꯖꯤ ꯃꯈꯥꯏ ꯑꯃ
ꯍꯣꯏ
ꯒ꯭ꯔꯦꯞꯁ ꯀꯤꯖꯤ ꯃꯈꯥꯏ ꯑꯃ
ꯎꯝ ꯒ꯭ꯔꯦꯞꯁꯇꯣ ꯕ꯭ꯂꯦꯛ ꯑꯣꯏꯅ ꯇꯧꯖꯤꯔꯥ ꯒ꯭ꯔꯤꯟ ꯑꯣꯏꯅ ꯇꯧꯖꯤꯔꯥ
ꯑꯥ ꯁꯨꯃꯥꯏ ꯇꯧꯔꯁꯦ ꯑ ꯕ꯭ꯂꯦꯛꯇꯣ ꯄꯋꯥ ꯒ꯭ꯔꯤꯟꯗꯣ ꯄꯋꯥ ꯂꯧꯔꯁꯦ
ꯍꯣꯏ ꯍꯣꯏ ꯌꯥꯏꯌꯦ
ꯑꯗꯨꯒ ꯗ꯭ꯔꯥꯒꯜ ꯐ꯭ꯔꯨꯏꯠꯇꯣ ꯀꯤꯖꯤ ꯃꯈꯥꯏ ꯑꯃ
ꯎꯝ
ꯑꯗꯨꯒ ꯆꯝꯄ꯭ꯔꯥꯗꯣ
ꯑꯥ
ꯆꯝꯄ꯭ꯔꯥꯗꯨꯗꯤ ꯄꯤꯁ ꯑꯅꯤ ꯈꯤꯇꯪ ꯂꯧꯔꯁꯦ
ꯍꯣꯏ ꯍꯣꯏ
ꯎꯝ ꯑꯗꯨꯒ ꯑꯥ ꯀꯩꯕꯨ ꯍꯥꯞꯁꯤꯒꯦ ꯑꯧ ꯀꯐꯣꯏ
ꯎꯝ ꯎꯝ ꯎꯝ
ꯑꯗꯨ ꯌꯥꯔꯅꯤꯅ ꯑꯇꯩ ꯀꯔꯤ ꯍꯥꯞꯅꯤꯡꯉꯤꯒꯦ
ꯀꯤꯌꯣꯝ ꯈꯤꯇꯪ ꯍꯥꯞꯁꯤꯔꯣ
ꯌꯥꯏꯌꯦ ꯀꯤꯍꯣꯝꯗꯨꯅ ꯀꯩꯅꯣ ꯇꯧꯔꯁꯦ ꯑꯗꯨꯒꯤꯗꯗꯤ ꯃꯤꯛꯁꯇꯔꯒꯨꯝꯁꯦ ꯑꯩꯈꯣꯏ ꯆꯥ ꯍꯣꯔꯦꯟ ꯈꯔ ꯑꯗꯨꯝ ꯅꯨꯃꯤꯗꯥꯡ ꯋꯥꯏꯔꯝꯐꯥꯎ ꯂꯩꯗꯣꯏꯅꯤꯅ ꯆꯥꯅꯕ ꯀꯤꯍꯣꯝꯗꯣ ꯂꯨꯄꯥ ꯆꯥꯝꯉꯥꯒꯤ ꯑꯝꯒ ꯂꯧꯔꯖꯦ
ꯍꯣꯏ ꯍꯣꯏ ꯍꯣꯏ ꯌꯥꯏꯌꯦ
ꯑꯥ ꯑꯗꯨꯗꯤ ꯂꯧꯕꯖꯦ ꯀꯃꯥꯏꯅ ꯂꯧꯖꯤꯒꯦ ꯑꯩꯈꯣꯏ ꯕꯖꯥꯔꯗꯩ ꯑꯗꯨꯝ ꯂꯧꯁꯤꯔꯥ ꯅꯠꯇ꯭ꯔꯒ ꯃꯣꯏꯒꯤ ꯀꯤꯍꯣꯝ ꯄꯥꯝꯝꯕꯝꯗ ꯆꯠꯂ ꯂꯧꯔꯨꯁꯤꯔꯣ
ꯀꯤꯌꯣꯝ ꯈꯛꯇꯒꯤꯔꯣꯅ ꯍꯥꯏꯖꯦ
ꯍꯣꯏ
ꯀꯤꯍꯨꯝ ꯈꯛꯇꯒꯤ ꯑꯣꯏꯔꯗꯤ ꯑꯗꯨꯝ ꯄꯥꯟꯗꯝꯗ ꯆꯠꯂꯒꯨꯝꯁꯦ ꯕꯖꯥꯔꯗꯩ ꯑꯗꯨꯝ ꯂꯧꯔꯁꯦ ꯑꯗꯨ ꯈꯛ
ꯑꯦ ꯂꯨꯄꯥ ꯆꯥꯃꯉꯥꯒꯤ ꯂꯧ ꯂꯨꯄꯥ ꯆꯥꯃꯉꯥꯒꯤꯅꯦ ꯀꯩꯅꯣ ꯂꯧꯗꯣꯏꯗꯣ
ꯅꯪ ꯌꯥꯝꯃꯜꯂꯦꯍꯦ ꯀꯩꯅꯣ ꯍꯩ ꯃꯌꯥꯝ ꯌꯥꯝꯃꯤꯁꯤꯗꯤ ꯑꯩꯅ ꯍꯥꯏꯕꯗꯤꯅꯦ ꯀꯤꯍꯣꯝ ꯀꯤꯍꯣꯝ ꯄꯤꯁ ꯑꯅꯤꯒꯨꯝꯕ ꯁꯨꯃꯥꯏꯅ ꯂꯧꯔꯒ ꯈꯤꯇꯪ ꯈꯥꯏꯔ ꯈꯥꯏꯔ ꯆꯥꯕꯒꯤ ꯋꯥꯅꯤꯗ ꯍꯩ ꯃꯌꯥꯝ ꯌꯥꯎꯔꯒ ꯀꯩꯁꯨ ꯆꯥꯕ ꯉꯝꯃꯣꯏꯕ ꯑꯗꯒꯤ ꯆꯥꯛꯁꯨ ꯃꯌꯥꯝ ꯆꯥꯁꯟꯕꯅꯤꯅ
ꯑꯁ ꯅꯪ ꯈꯪꯗ꯭ꯔꯤꯕ ꯑꯩꯈꯣꯏꯅ ꯂꯥꯛꯇꯣꯏꯗꯣ ꯆꯥꯛ ꯍꯦꯛ ꯇꯣꯛꯄꯒ ꯅꯠꯇ ꯏ ꯅꯨꯃꯤꯗꯥꯡ ꯄꯨꯟꯅ ꯃꯝꯃꯀꯥꯟꯗꯅꯦ ꯂꯥꯛꯇꯣꯏꯗꯣ ꯑꯗꯨꯅ ꯅꯨꯡꯗꯥꯡ ꯋꯥꯏꯔꯝꯗꯨꯗ ꯆꯥꯕ ꯈꯣꯠꯄ ꯂꯣꯏ ꯇꯨꯝꯈ꯭ꯔꯦ ꯍꯥꯏ ꯀꯥꯟꯗ ꯑꯃꯨꯛ ꯆꯥꯅꯕꯅꯦ ꯀꯤꯍꯣꯝꯁꯤꯅ
ꯑꯁ ꯆꯥꯇꯨꯝꯕ ꯂꯣꯏꯀꯥꯟꯗ ꯀꯤꯍꯣꯃꯨꯛ ꯆꯥꯗꯣꯏꯕ ꯐꯖꯔꯤꯅꯦ ꯍꯣꯏ ꯍꯣꯏ ꯌꯥꯏ ꯌꯥꯏ ꯑꯗꯨꯗꯤ ꯑꯩꯈꯣꯏ ꯆꯥꯕ ꯂꯣꯏꯔꯀꯥꯟꯗ ꯗꯥꯏꯔꯦꯛ ꯀꯥꯞꯊꯔꯒ ꯑꯗꯨꯝ ꯆꯥꯔꯨꯔꯁꯨ ꯌꯥꯔꯕꯅꯤ ꯃꯐꯝꯗꯨꯗ
ꯑ ꯑꯗꯨꯗꯤ ꯅꯨꯡꯉꯥꯏꯔꯣꯏꯌꯦ ꯍꯥꯏꯗꯤ ꯍꯌꯦꯡꯒꯤ ꯑꯣꯏꯅꯗꯤ ꯑꯗꯨꯝ ꯀꯩꯅꯣꯁꯤꯗ ꯑꯩꯈꯣꯏ ꯆꯠꯂꯤ ꯃꯐꯝꯁꯦ ꯑꯗꯨꯝ ꯂꯣꯏꯁꯜꯂꯗꯕꯅꯦ
ꯑꯗꯨꯕꯧꯕꯥ ꯀꯤꯍꯣꯝ ꯀꯤꯍꯣꯝ ꯂꯩꯗꯧ ꯃꯐꯝꯁꯦ ꯆꯥꯛꯁꯨ ꯊꯣꯡꯗꯣꯏꯅꯤ ꯁꯥꯁꯨ ꯁꯦꯝꯗꯣꯏꯅꯤ ꯑꯗꯨꯃꯨꯛ ꯆꯠꯄꯗꯨꯕꯨꯗꯤ ꯅꯪꯅꯒꯗ꯭ꯔꯕ
ꯀꯤꯍꯣꯝ ꯊꯣꯡꯗꯣꯏꯕ
ꯅꯠꯇꯦ ꯀꯤꯍꯣꯝ ꯂꯩꯕ ꯆꯠꯄꯗꯣ ꯅꯪꯅꯒꯗ꯭ꯔꯥ ꯍꯥꯏꯕꯗꯤ ꯑꯩꯈꯣꯏ ꯆꯥꯛ ꯏꯁꯤꯡ ꯀꯩꯀꯥ ꯊꯣꯡꯕ ꯈꯣꯠꯄ ꯑꯃ ꯇꯧꯕꯅꯤꯅ
ꯍꯣꯏꯅꯦ ꯑꯗꯨꯁꯨ ꯆꯨꯝꯃꯤꯅꯦ ꯍꯣꯏꯅꯦ ꯐꯔꯦꯅꯦ ꯕꯖꯥꯔꯗꯒꯤ ꯑꯗꯨꯝ ꯈꯔ ꯑꯗꯨꯝ ꯂꯧꯔꯁꯤꯅꯦ
ꯑꯗꯨꯅꯦ ꯊꯕꯛꯁꯦ ꯑꯗꯨꯝ ꯌꯥꯝꯃꯦ ꯍꯥꯏꯕ ꯁꯥ ꯁꯦꯝꯕ ꯍꯥꯏꯁꯦ ꯌꯥꯝꯗ꯭ꯔꯕꯗ ꯄꯨꯡꯈꯥꯏ ꯑꯃꯗꯤ ꯑꯗꯨꯝ ꯆꯪꯗꯣꯏꯅꯦꯕ
ꯎꯝ
ꯑꯗꯨꯝ ꯁꯦꯝ ꯁꯥꯕ ꯑꯃ ꯑꯃ ꯇꯧꯕ ꯈꯣꯠꯄ ꯇꯧꯔꯤꯉꯩꯗ ꯑꯗꯨꯝ ꯊꯦꯡꯗꯣꯏꯅꯦꯕ
ꯎꯝ ꯃꯥꯅꯦ ꯃꯥꯅꯦ
ꯎꯝ ꯑꯗꯨꯅꯦ ꯀꯃꯥꯏꯅ ꯇꯧꯕ ꯑꯗꯨꯅꯦ ꯑꯗꯣ ꯕꯖꯥꯔꯗꯩ ꯂꯩ ꯐꯔꯣꯏꯗ꯭ꯔꯣ
ꯕꯖꯥꯔꯗꯒꯤ ꯑꯗꯨꯝ ꯂꯧꯔꯁꯦ ꯑꯇꯩ ꯃꯇꯝ ꯈꯥꯏꯗꯣꯛꯇꯕꯤꯗ
ꯑꯗꯨꯅꯦ ꯍꯥꯏꯖꯦ ꯑꯩꯅ ꯕꯖꯥꯔꯗꯩ ꯂꯧꯔꯁꯦ ꯍꯥꯏꯁꯦ ꯌꯥꯗ꯭ꯔꯣ
ꯌꯥꯏꯌꯦ ꯌꯥꯏꯌꯦ ꯑꯗꯣ ꯀꯩꯅꯣ ꯇꯔꯥꯁꯤꯔꯣ ꯎꯝ ꯏꯟꯖꯥꯡꯁꯦ ꯃꯍꯤ ꯌꯥꯎꯍꯟꯖꯦ ꯌꯥꯎꯍꯟꯒꯨꯝꯁꯦ ꯍꯥꯏꯔꯣ
ꯃꯍꯤ ꯌꯥꯎꯁꯦ ꯃꯥꯗꯤ ꯃꯍꯤ ꯌꯥꯎꯔꯒ ꯍꯥꯎꯗꯣꯏꯅꯦ ꯃꯍꯤꯅꯦ ꯃꯥꯗꯤ ꯉꯥꯅꯨꯗꯤ ꯃꯍꯤ ꯈꯔ ꯌꯥꯎ ꯆꯥꯕꯅ ꯍꯥꯎꯋꯦꯕ ꯃꯁꯥ ꯉꯥꯛꯇ ꯆꯥꯕꯗꯣ ꯆꯥꯛꯀꯁꯨ ꯆꯥꯗꯣꯏꯅꯤꯅ
ꯑꯗꯣ ꯊꯣꯡꯕꯗꯤ ꯑꯩ ꯍꯦꯛꯇ ꯊꯣꯡꯗꯔꯒꯦꯅꯦꯀꯣ
ꯍꯣꯏ ꯌꯥꯏ ꯌꯥꯏ ꯅꯪ ꯅꯪ ꯊꯣꯡꯉꯣꯍꯦ ꯅꯪꯅ ꯑꯗꯨꯝ ꯅꯪꯅ ꯑꯗꯨꯝ ꯊꯣꯡꯉ ꯊꯣꯡꯉ ꯂꯥꯛꯄꯅꯤꯅ ꯑꯗꯨꯝ ꯌꯥꯏ ꯅꯪꯅ ꯑꯗꯨꯝ ꯅꯣꯂꯦꯖꯁꯨ ꯐꯖꯅ ꯂꯩꯕꯅꯤꯅ ꯅꯪꯅ ꯑꯗꯨꯝ ꯄꯥꯏꯔꯣ ꯌꯥꯔꯦ ꯑꯗꯨꯒꯤ ꯆꯥꯛꯈꯨꯝꯒꯤ ꯊꯕꯛꯇꯣ ꯑꯃ ꯏꯔꯣꯟꯅꯕꯕꯨꯗꯤ ꯑꯩꯈꯣꯏ ꯃꯁꯦꯟ ꯑꯗꯨꯝ ꯄꯨꯡ ꯇꯧ ꯇꯧꯁꯤꯟꯅꯈ꯭ꯔꯁꯤ ꯌꯥꯔꯦꯅꯦ
ꯑꯗꯣ ꯑꯥ ꯀꯩꯅꯣ ꯇꯧꯕꯗꯤ ꯑꯥ ꯑꯩꯈꯣꯏꯒꯤ ꯑꯥ ꯀꯔꯤ ꯀꯔꯤ ꯁꯤꯡꯗꯣ
ꯑꯥ
ꯁꯤꯡꯁꯦ ꯄꯨꯒꯗ꯭ꯔꯣ ꯑꯩꯈꯣꯏ ꯂꯩ ꯌꯨꯝꯗꯒꯤ ꯂꯩꯔ ꯕꯖꯥꯔꯗꯩ ꯂꯩꯒꯗ꯭ꯔꯣ ꯅꯠ ꯅꯠꯇ꯭ꯔꯒ ꯃꯣꯏ ꯑꯥꯗ ꯁꯤꯡ ꯃꯔꯥꯡ ꯀꯥꯏꯖꯥꯠꯂꯣ
ꯁꯤꯡ ꯃꯣꯏꯗꯤ ꯆꯤꯡꯌꯥꯅꯤꯅ ꯁꯤꯡ ꯑꯗꯨꯝ ꯃꯔꯥꯡ ꯀꯥꯏꯕꯅꯦ
ꯑꯣ ꯑꯗꯨꯗꯤ ꯁꯤꯡꯅ ꯊꯣꯡꯕꯅ ꯍꯥꯎꯔꯅꯤ ꯅꯠꯇ꯭ꯔꯥ ꯕꯔꯅꯔ
ꯍꯣꯏ ꯍꯣꯏ ꯍꯣꯏ ꯍꯣꯏ ꯍꯣꯏ ꯄꯨꯔꯒꯨꯝꯁꯦ ꯁꯤꯡꯅ ꯑꯗꯨꯝ ꯌꯥꯔꯅꯤ ꯃꯣꯏ ꯑꯗ ꯁꯤꯡ ꯃꯌꯥꯝ ꯂꯩꯕꯅꯦꯕ
ꯎꯝ ꯑꯗꯨꯗꯤ ꯐꯔꯦꯅꯦ ꯅꯪꯅ ꯑꯇꯩꯁꯤꯡꯗꯣ ꯄꯥꯎ ꯍꯥꯏꯈ꯭ꯔꯣꯅꯦ ꯀꯅꯥ ꯀꯅꯥꯅꯣ ꯆꯤꯊ ꯅꯥꯟꯗꯕꯤꯗ ꯍꯌꯦꯡ ꯋꯥꯔꯧ ꯄꯨꯔꯧꯕ ꯇꯧꯅꯗꯅꯕ ꯃꯤꯗꯣ ꯃꯁꯤꯡ ꯁꯨꯅꯕ ꯑꯝꯇ ꯍꯥꯏꯈꯣꯅꯦ
ꯍꯣꯏ ꯍꯣꯏ ꯍꯥꯏꯔꯦ ꯃꯤꯕꯨꯗꯤ ꯌꯥꯝꯃꯣꯏꯗ ꯑꯩꯈꯣꯏ ꯃꯉꯥꯒꯗ ꯈꯛꯇꯪ ꯑꯗꯨꯝ ꯇꯧꯔꯁꯤ ꯃꯤ ꯃꯌꯥꯝ ꯌꯥꯝꯕꯗꯣ ꯍꯥꯏꯗꯤ ꯁꯥꯁꯨ ꯆꯥꯎꯕ ꯅꯠꯇꯕꯅꯤꯅ
ꯀꯔꯤꯅꯣ ꯍꯥꯏꯁꯤꯕꯣ ꯃꯤ ꯑꯃꯅ ꯀꯦꯖꯤ ꯑꯃꯃꯝ ꯆꯥꯕꯩ ꯋꯥꯔꯤꯔꯣ ꯅꯪꯒꯤꯁꯦ
ꯅꯠꯇꯦꯗ ꯑꯩꯅ